ꯍꯜꯂꯣ
ꯊꯥꯕ
ꯇꯥ ꯇꯥꯏ ꯉꯁꯥꯏꯒꯤꯥꯏ ꯇꯥ꯭ꯔ ꯐꯖꯅ ꯇꯥꯛꯑꯦ ꯍꯧꯖꯤꯛ ꯑꯣ
ꯑ
ꯅ ꯍꯂꯕ ꯆꯠꯇꯔ꯭ꯦ ꯑꯕꯦꯝꯃꯥ꯫ ꯃꯈꯥꯗ ꯇꯜꯂꯛꯇꯅ ꯏꯇꯣꯝꯇ ꯆꯠꯄꯗꯣ ꯇꯜꯂꯕ꯫
ꯅꯪ ꯅꯇꯣꯝ ꯆꯠꯀꯦ ꯇꯧꯔꯝꯃꯤꯔꯥ ꯑꯣ꯫
ꯍꯌꯦꯡꯗꯤ ꯁꯣꯏꯂꯅꯤ ꯆꯠꯇꯕ ꯌꯥꯔꯔꯣꯏ꯫
ꯀꯩ ꯂꯩꯒꯦꯕ ꯅꯪꯒ ꯆꯠꯀꯦ ꯇꯣꯏꯁꯦ꯫
ꯑꯩꯒꯤ ꯑꯇꯣꯞꯄ ꯀꯣꯆꯤꯡ ꯑꯃ ꯌꯥꯎꯒꯦ ꯇꯧꯕꯅꯦꯕ꯫ ꯑꯗꯣ ꯅꯍꯥꯟꯗꯨꯗꯤ ꯍꯪꯕꯨꯗꯤ ꯍꯪꯅꯔꯨꯔꯕ꯫
ꯎꯝ꯫
ꯑꯗꯨꯒ ꯐꯖꯅ ꯍꯪꯅꯔꯛꯇꯕ ꯍꯥꯏꯇꯥꯔꯦ ꯍꯥꯏꯐꯦꯠꯇꯪ ꯍꯪꯅꯔ ꯂꯥꯛꯄ꯫ ꯑꯃꯨꯛꯇꯪꯒ ꯆꯠꯈꯤꯒꯦ ꯇꯧꯕꯗꯨꯒꯤ꯫
ꯑꯣ ꯆꯠꯇꯥꯔꯗꯤ ꯅꯇꯣꯝ ꯆꯠꯇꯣꯏꯔꯕ꯫
ꯎꯝ꯫
ꯎꯝ ꯆꯥꯀꯇꯤ꯫
ꯆꯥꯛ ꯖꯗꯔ꯭ꯤ꯫ ꯅꯣꯏ ꯆꯔꯕꯣ ꯑꯈꯣꯏ꯫ ꯑ ꯀꯣꯏꯔꯨꯝꯃꯦꯠ ꯑꯃꯗꯤ ꯃꯣꯏ ꯆꯠꯈ꯭ꯔꯦꯕꯀꯣ꯫ ꯃꯌꯨꯝꯗ ꯁꯨꯇꯤ ꯊꯥꯕꯒꯤ ꯑꯃꯕꯨꯗꯤ ꯂꯩ꯫ ꯑꯈꯣꯏ ꯑꯅꯤ ꯂꯩ꯫ ꯑ ꯑꯩꯈꯣꯏ ꯂꯥꯡꯗꯔ꯭ꯦ ꯑꯩꯈꯣꯏ ꯇꯨꯃꯤꯟ ꯇꯨꯃꯤꯟ ꯑꯦꯁꯥ ꯑꯦꯁꯥꯒꯤ ꯊꯕꯛ ꯇꯧꯅꯔꯦ꯫ ꯑꯗꯨ ꯃꯣꯏ ꯑꯦꯛꯖꯥꯝ ꯇꯧꯔꯤ ꯑꯗꯨꯒꯤꯅꯤ꯫
ꯑ꯫ ꯅꯣꯏꯒꯤꯗꯤ ꯂꯣꯏꯔꯦꯀꯣ ꯅꯪ ꯑꯁꯤꯗ ꯀꯌꯥꯝ ꯀꯨꯏ ꯂꯩꯈꯤꯗꯣꯏꯅꯣ꯫
ꯍꯧꯖꯤꯛꯀꯤꯁꯨ ꯌꯥꯔ꯫ ꯗꯤ ꯍꯧꯖꯤꯛꯀꯤꯗꯣ ꯃꯣꯏꯒꯤꯁꯨ ꯂꯩꯐꯝ ꯄꯤ ꯍꯥꯏꯌꯦꯕꯀꯣ꯫ ꯑꯗꯨ ꯂꯩꯐꯝꯗꯣ ꯌꯦꯡꯉꯅꯤ ꯍꯥꯏꯐꯦꯠ ꯀꯃꯥꯏꯟ ꯇꯧꯒꯦ ꯀꯥꯅꯨꯡꯗꯣ꯫
ꯎꯝ꯫
ꯑꯗꯨꯗ ꯅꯨꯡꯉꯥꯏꯗꯣꯔꯗꯤ ꯑꯗꯣ ꯍꯣꯡꯉꯅꯤ ꯍꯥꯏꯗꯤ ꯁꯤꯗꯗꯒꯤ꯫ ꯕꯖꯥꯔ ꯐꯧ ꯆꯠꯄ ꯍꯥꯏꯗꯨ ꯊꯕꯛ ꯑꯃꯅꯤꯗꯅ꯫
ꯍꯣꯏ꯫
ꯑꯗꯨꯒꯤ꯫ ꯌꯦꯡꯉꯅꯤ ꯑꯗꯨꯗ ꯌꯥꯔꯗꯤ ꯑꯗꯨꯗ ꯍꯣꯡꯉꯅꯤ ꯌꯥꯗꯗꯤ ꯁꯤꯗ ꯂꯩꯔꯅꯤ꯫
ꯁꯤꯗ ꯑꯗꯨꯝ ꯅꯣꯏ꯫ ꯀꯌꯥ ꯀꯌꯥꯝ ꯀꯨꯏꯅ ꯂꯩꯕ ꯌꯥꯔꯤꯒꯦ ꯅꯣꯏꯒꯤ꯫
ꯁꯤꯗ ꯌꯥꯕ ꯍꯥꯏꯁꯦ ꯖꯨꯅꯤꯌꯔ ꯂꯥꯛꯇ꯭ꯔꯤꯐꯧ ꯌꯥꯗꯣꯏꯅꯤ ꯃꯃꯥ꯫ ꯡꯒꯤ ꯑꯗꯨꯃꯥꯏꯅ ꯍꯥꯏꯗꯤ ꯃꯤ ꯑꯅꯧꯕ ꯂꯥꯛꯇ꯭ꯔꯤꯐꯧ ꯌꯥꯕꯗꯣ꯫
ꯑꯣ꯫ ꯑꯗꯨ ꯅꯣꯏ ꯃꯤ ꯑꯅꯧ ꯂꯥꯛꯇꯔꯤꯕꯥꯎ ꯂꯩꯈꯤꯗꯣꯏ ꯅꯠꯇ꯭ꯔꯥ꯫
ꯌꯥꯝ ꯀꯨꯏꯅꯗꯤ ꯌꯥꯔꯣꯏꯗ ꯁꯦꯞꯇꯦꯝꯕꯔ꯫ ꯑꯗꯥꯏꯗꯨꯗꯤ꯫ ꯑꯣꯛꯇꯣꯕꯔ ꯅꯕꯦꯝꯕꯔ ꯑꯗꯨꯋꯥꯏꯗꯗꯤ ꯂꯥꯛꯀꯦ ꯍꯥꯏꯔꯅꯤ ꯃꯤ ꯑꯅꯧꯕꯗꯣ꯫
ꯑꯣ꯫ ꯍꯣꯏ ꯗꯨꯕꯨꯗꯤ ꯌꯥ꯫
ꯑꯗꯨꯒ ꯂꯩꯔꯅꯤ꯫ ꯀꯩꯅꯣꯒ꯫ ꯑꯗꯨꯕꯥꯎ ꯂꯩꯕ ꯍꯥꯏꯁꯦ ꯑꯩꯒꯤ ꯑꯃꯗꯨꯅ ꯍꯧꯖꯤꯛꯀꯤ ꯌꯦꯡꯉꯨꯗꯣꯏꯗꯣ ꯑꯗꯨꯅ ꯐꯔꯗꯤ꯫ ꯑꯗꯨꯗ ꯑꯗꯨꯝ ꯂꯩꯒꯅꯤ ꯑꯩꯅ ꯇꯝꯗꯣꯏꯗꯣ ꯕꯖꯥꯔ ꯒꯒꯥꯝꯄꯥꯜꯗꯅꯦꯕ꯫ ꯑꯗꯨꯅ꯫ ꯍꯪꯒꯥ ꯍꯟꯗ ꯆꯠꯄꯗꯨꯣ ꯐꯧ ꯇꯥꯗꯧ ꯃꯥꯟꯕꯅꯤꯅ꯫ ꯃꯣꯏꯒꯤꯗꯨꯅ ꯐꯔꯗꯤ ꯃꯣꯏꯒꯤ ꯂꯩꯐꯝꯗꯨꯗ ꯂꯩꯈ꯭ꯔꯅꯤ ꯑꯩꯗꯤ
ꯑꯣ ꯌꯦ ꯆꯛꯈꯩ ꯉꯥꯡꯗꯤꯌꯦ ꯉꯁꯤ
ꯄꯨꯌꯦꯋꯧ ꯇꯤ ꯎꯝ ꯅꯣꯏꯒꯤꯖꯦ ꯂꯣꯏꯔꯕ ꯅꯠꯇ꯭ꯔꯣ ꯅꯣꯏꯒꯤꯁꯨ ꯍꯧꯖꯤꯛ ꯑꯦꯛꯖꯥꯝ ꯁꯦ ꯇꯧꯔꯒ
ꯑꯥꯍꯥ ꯂꯣꯏ ꯑ ꯍꫭꯏ ꯑꯦꯛꯖꯥꯝꯖꯦ ꯇꯧꯔ ꯂꯣꯏꯗꯣꯏꯅꯦ ꯑꯗꯨꯕꯨꯗꯤ
ꯑꯗꯨ ꯅꯣꯏ ꯌꯨꯝꯗ ꯍꯜꯂꯗꯣꯏꯔꯕ
ꯑꯩꯖꯦ ꯑꯩꯗꯣ ꯑꯦꯛꯖꯥꯝꯗꯣ ꯂꯣꯏꯔꯀꯥꯟꯗ ꯐꯤꯛꯁ ꯇꯥꯅꯤ ꯂꫭꯏꯗ꯭ꯔꯤꯕꯅꯤꯅ ꯐꯤꯛꯁ ꯊꯥꯕ ꯉꯝꯗ꯭ꯔꯤ ꯂꯩꯕ ꯂꯩꯇꯕꯗꯣ ꯃꯈꯥꯗ ꯀꯩꯀꯩꯗ ꯂꯩꯒꯤꯕꯅꯣꯗꯣ ꯌꯦꯡꯉꯒ